ꯍꯜꯂꯣ
ꯑꯥꯎ ꯅꯨꯡꯉꯥꯏꯔꯤꯕ꯭ꯔꯣ
ꯅꯨꯡꯉꯥꯏꯔꯤꯌꯦ ꯅꯪꯗꯤ ꯅꯨꯡꯉꯥꯏꯔꯤꯕꯣ ꯍꯧꯖꯤꯛꯀꯥꯟꯁꯤ ꯀꯔꯝ ꯀꯔꯝ ꯇꯧꯔ ꯂꯦꯜꯂꯤꯅꯣ
ꯁꯝꯃꯔ ꯚꯦꯀꯦꯁꯟ ꯂꯩꯕꯁꯤꯗꯤ ꯋꯥꯏꯕꯣ ꯇꯨꯝꯃꯗ ꯂꯩꯕꯗ ꯅꯣꯏꯗꯤ ꯀꯃꯥꯏ ꯀꯃꯥꯏꯅ ꯇꯧꯔꯤꯕ
ꯑꯩꯁꯨꯅꯤ ꯆꯞ ꯃꯥꯟꯅꯩ ꯁꯝꯃꯔ ꯚꯦꯀꯦꯁꯟ ꯄꯤꯗ꯭ꯔꯤꯀꯥꯟꯗꯅ ꯍꯥꯏꯗꯤ ꯄꯤꯍꯟꯅꯤꯡꯕꯅꯦ ꯑꯗꯣ ꯍꯧꯖꯤꯛꯀꯥꯟꯗꯤ ꯑꯃꯨꯛꯁꯨ ꯇꯟꯕꯨ ꯇꯟꯁꯤꯜꯂ‌ꯦ ꯑꯃꯨꯛ ꯍꯥꯏꯗꯤ ꯌꯨꯝꯗ ꯂꯩꯕꯁꯨ ꯅꯨꯡꯉꯥꯏ ꯍꯥꯏꯕ ꯑꯃꯨꯛ ꯋꯥꯗ꯭ꯔꯦ ꯁ꯭ꯀꯨꯜ ꯑꯃ ꯀꯥꯕ ꯍꯧꯗꯧꯕ ꯁꯝꯃꯔ ꯚꯦꯀꯦꯁꯟ ꯃꯇꯝꯁꯤ ꯂꯣꯏꯁꯤꯜꯂꯛꯑꯦ
ꯅꯣꯏ ꯅꯃꯥꯟꯅꯕꯤ ꯃꯈꯩꯒ ꯀ‌ꯣꯏ ꯂꯥꯡ ꯆꯠꯄ ꯇꯧꯗ꯭ꯔꯣ
ꯍꯧꯖꯤꯛꯀꯥꯟꯗꯤ ꯉꯁꯤ ꯉꯔꯥꯡꯗꯤ ꯆꯠꯇ꯭ꯔꯦ ꯑꯗꯨ ꯅꯍꯥꯟ ꯑꯍꯥꯟꯕꯗꯨꯇꯪ ꯆꯥꯃꯨꯛꯀꯤ ꯃꯃꯥꯡꯗꯗꯤ ꯑꯩꯈꯣꯏꯁꯨ ꯀꯣꯏꯔꯨꯕꯅꯦ ꯏꯁꯤꯡꯒꯒ ꯂꯩꯕ ꯇꯨꯔꯦꯟꯒ ꯂꯩꯕ ꯃꯤ ꯆꯥꯛꯆꯥꯥꯐꯝꯗꯣ ꯑꯗꯨꯗ ꯆꯠꯂꯨꯏꯌꯦ ꯑꯩꯁꯨ ꯅꯉ‌ꯣꯟꯗ ꯃꯊꯪ ꯈꯔ ꯂꯩꯔꯒ ꯆꯠꯁꯦꯅ ꯍꯥꯏꯒꯦ ꯈꯜꯂꯤꯅꯦ ꯑꯩꯈꯣꯏ ꯆꯠꯄꯗꯣ ꯌꯥꯝ ꯅꯨꯡꯉꯥꯏꯌꯦ ꯍꯥꯏꯗꯤ ꯑꯩꯈꯣꯏꯗ ꯑꯌꯨꯛ ꯉꯟ ꯇꯥꯗꯒꯤ ꯆꯠꯂꯦꯕꯀꯣ ꯑꯗꯨꯒ ꯆꯥꯛ ꯏꯁꯤꯡꯒꯗꯣ ꯑꯥꯗ ꯊꯣꯡꯉꯒ ꯆꯥꯏ ꯆꯥꯛꯄꯨꯗꯤ ꯌꯨꯝꯗꯒꯤ ꯄꯨꯔꯦ ꯍꯥꯏꯕꯗꯤ ꯃꯩ ꯅꯨꯡ ꯂꯩꯇꯕꯅꯤꯅꯀꯣ ꯏꯟꯖꯥꯡꯅ ꯁꯤꯡꯗ ꯊꯣꯡꯉ ꯑꯗꯨꯃꯥꯏꯅ ꯆꯥꯏ ꯑꯩꯈꯣꯏꯒꯩꯁꯨ ꯅꯣꯡꯃ ꯄꯨꯟꯁꯦ ꯑꯗꯨꯃꯥꯏꯅ ꯇꯧꯔꯒ ꯅꯨꯡꯉꯥꯏ
ꯑ ꯑꯗꯨꯅꯦ ꯑꯩꯈꯣꯏ ꯑꯣꯖꯥ ꯃꯈꯩꯅꯁꯨ ꯍꯥꯏꯕꯅꯦ ꯑꯩꯈꯣꯏꯒꯤ ꯁ꯭ꯀꯨꯜꯒꯤ ꯄꯤꯛꯀꯅꯤꯛ ꯁꯤꯟꯟꯅꯦꯅ ꯍꯥꯏꯕꯅꯦ ꯑꯗꯣ ꯑꯗꯨ ꯅꯣꯏꯁꯨ ꯌꯥꯎ ꯌꯥꯏꯗꯅ ꯑꯗꯨꯒ ꯑꯩꯈꯣꯏꯁꯤꯁꯨ ꯑꯗꯨꯝ ꯅꯣꯏ ꯅꯣꯡ ꯐꯥꯗꯣꯛꯇꯤ ꯑꯗꯨꯝ ꯑꯩꯈꯣꯏꯁꯨ ꯍꯥꯏꯔꯛꯄ ꯌꯥꯏ ꯍꯥꯏꯁꯨ ꯍꯥꯏꯔꯛꯇ‌ꯦ ꯅ‌ꯣꯏꯗꯤ ꯑꯃꯨꯛ ꯍꯥꯏꯗꯤ ꯅꯣꯏ ꯇꯣꯉꯥꯟꯅ ꯇꯧꯕꯩ ꯃꯑ‌ꯣꯡꯗ ꯇꯧꯋ‌ꯦ ꯍꯟꯗꯛ ꯃꯔꯛꯁꯦ ꯀꯃꯥꯏꯅ ꯇꯧꯔꯤꯅꯣ ꯈꯪꯗꯦꯗ ꯁ꯭ꯀꯨꯜ ꯀꯥꯗꯦꯗ ꯑꯩꯈꯣꯏꯁꯨ ꯑꯣ ꯀꯩꯅꯣ ꯃꯤꯔꯥꯏꯕꯩ ꯃꯑꯣꯡꯗ ꯇꯧꯔꯛꯏꯗ ꯑꯗꯣ ꯍꯣꯑꯣꯖꯥꯅ ꯑꯇꯩ ꯑꯩꯈꯣꯏ ꯑꯣꯖꯥꯅ ꯁꯤꯜꯂꯤꯕ ꯄꯤꯛꯀꯅꯤꯛꯇꯨ ꯅꯣꯏ ꯀꯃꯥꯏꯅ ꯇꯧꯁꯤ ꯍꯥꯏꯅꯣ ꯅꯣꯏ ꯌꯥꯎꯗꯣꯏꯔꯥ ꯌꯥꯎꯔ‌ꯣꯏꯗ‌ꯣꯏꯔꯥꯗ‌ꯣ ꯑꯗꯨ ꯑꯣꯖꯥꯅꯁꯨ ꯑꯩꯈꯣꯏꯗ ꯀꯩꯅꯣ ꯑꯣꯏꯕꯅꯤꯅ ꯑꯈ‌ꯣꯏꯅ ꯁꯦꯅꯤ꯭ꯌꯥꯔ ꯑꯣꯏꯕꯅꯤꯅ ꯑꯩꯈꯣꯏꯗ ꯁꯤꯟꯅꯔꯛꯄ ꯑꯗꯨꯒꯤ ꯅꯣꯏ ꯍꯪꯒꯦ ꯇꯧꯕꯅꯤꯗ
ꯌꯥꯏꯌꯦ ꯌꯥꯎꯁꯦ ꯉꯔꯥꯡ ꯅꯍꯥꯟꯅ ꯆꯠꯄꯗꯨꯁꯨ ꯅꯣꯏꯁꯦ ꯍꯧꯒꯦꯅ ꯈꯜꯂꯝꯕꯅꯤꯗ ꯅꯪꯁꯦ ꯊꯕꯛ ꯆꯤꯜꯂꯦꯗ ꯅꯍꯥꯟꯃꯨꯛ ꯃꯃꯥꯡꯗ ꯍꯥꯏꯈꯤꯗꯅ ꯑꯗꯨꯗ ꯑꯩꯁꯨ ꯍꯪꯉꯛꯍꯧꯗ꯭ꯔꯦ ꯑꯗꯣ ꯍꯟꯗꯛꯀꯤ ꯄꯤꯛꯅꯤꯛ ꯆꯠꯄꯗꯣ ꯌꯥꯎꯔꯒꯦ ꯑꯗꯨꯗ ꯑꯣꯏꯅ ꯄꯨꯜꯂꯁꯦ
ꯐꯔꯦ ꯅꯣꯏ ꯅꯃꯥꯟꯅꯕꯤ ꯃꯈꯩꯗꯁꯨ ꯍꯥꯏꯔꯣ ꯑꯗꯨ ꯑꯗꯨ ꯀꯩꯅꯣꯗꯣ ꯃꯣꯏ ꯑꯇꯣꯞ ꯑꯇꯣꯞꯄ ꯃꯈꯩꯗꯨ ꯂꯣꯏꯅ ꯈꯥꯏꯅꯔꯣꯀꯣ ꯑꯗꯨꯒ ꯍꯟꯗꯛꯀꯤ ꯑꯃ ꯑꯩꯈꯣꯏ ꯁ꯭ꯀꯨꯜ ꯀꯥꯍꯧꯕꯀꯣ ꯀꯥꯍꯧꯕꯒ ꯑꯩꯈꯣꯏ ꯏꯁꯄꯣꯔꯠ ꯁꯤꯟꯅꯤ ꯍꯥꯏꯕꯅꯦꯕꯀꯣ ꯏꯁꯄꯣꯔꯠꯀꯤ ꯑꯗꯣ ꯏꯁꯄꯣꯔꯠꯀꯤꯁꯤ ꯀꯩꯅꯣ ꯑꯩꯈꯣꯏ ꯍꯥꯎꯁ ꯄꯨꯟꯕꯅꯤꯅ ꯑꯩꯈꯣꯏ ꯅꯣꯏꯅ ꯈꯔ ꯅꯣꯏ ꯅꯨꯄꯤ ꯀꯥꯡꯕꯨꯒꯤꯔꯣꯅ ꯅꯣꯏ ꯅꯪ ꯅ‌ꯣꯏꯅ ꯈꯔ ꯅꯪꯈꯔ ꯆ‌ꯦꯟꯕꯤꯔꯣꯅꯦ ꯑꯗ‌ꯣ ꯑꯩꯈꯣꯏꯅ ꯑꯩꯅ ꯆꯦꯟꯕ ꯆꯦꯜꯂꯒꯦ ꯌꯥꯕ ꯅꯠꯇ꯭ꯔꯣ
ꯌꯥꯏꯌꯦ ꯏꯁꯄꯣꯔꯠꯁꯦ ꯑꯗꯨꯗꯤ ꯀꯩꯀꯩ ꯇꯧꯁꯦ ꯍꯥꯏꯅꯣ ꯍꯥꯏꯗꯤ ꯁꯥꯟꯅꯕꯗꯣ ꯍꯥꯏꯗꯤ ꯃꯃꯥꯡꯒ ꯑꯗꯨꯝ ꯃꯥꯟꯅꯍꯟꯁ‌ꯦ ꯍꯥꯏꯔ ꯍꯟꯗꯛꯅ ꯑꯅꯧꯕ ꯍꯥꯞꯆꯤꯟꯁꯦ ꯍꯥꯏꯔ ꯑꯗꯨ ꯍꯥꯏꯔꯛꯄ ꯈꯟꯅꯍꯧꯔꯁꯤꯅꯦ ꯄꯨꯜꯂꯤꯀꯥꯟꯗ
ꯍꯣꯏ ꯑꯩꯈꯣꯏꯕꯨꯗꯤ ꯏꯁꯄ‌ꯣꯔꯠꯄꯨꯗꯤ ꯑꯣꯖꯥ ꯃꯈꯩꯅ ꯁꯤꯟꯗꯣꯏꯅꯤꯗꯅ ꯏꯁꯄꯣꯔꯠꯀꯤꯗꯤ ꯃꯣꯏ ꯀꯦꯇꯦꯒꯣꯔꯤ ꯃꯈꯜ ꯃꯈꯜ ꯁꯤꯜꯂꯛꯀꯗꯧꯅꯤ ꯑꯗꯣ ꯑꯩꯈꯣꯏꯗꯤ ꯑꯩꯈꯣꯏꯗꯤ ꯑꯩꯈꯣꯏ ꯍꯥꯎꯁꯀꯤ ꯑꯩꯈꯣꯏ ꯃꯥꯟꯅꯕꯅꯤꯅ ꯍꯣꯏ ꯍꯥꯎꯁꯀꯤꯗꯨꯗ ꯀꯃꯥꯏ ꯀꯃꯥꯏꯅ ꯇꯧꯁꯤꯒꯦꯗꯣ ꯍꯣꯏ ꯍꯥꯎꯁ ꯀꯦꯞꯇꯦꯟ ꯃꯈꯩꯗꯣ ꯈꯟꯅꯔꯒ ꯑꯗꯒꯤ ꯃꯣꯏꯒꯤ ꯀ꯭ꯂꯥꯁꯀꯤ ꯀꯦꯞꯇꯦꯟ ꯃꯈꯩꯁꯨ ꯇꯧꯔꯒ ꯇꯧꯁꯦ ꯇꯧꯕꯅꯦ ꯑꯗꯣ ꯅꯣꯏꯁꯨ ꯅꯣꯏꯁꯨ ꯅꯣꯏꯁꯨ ꯍꯥꯏꯅꯔꯣꯑꯣ ꯑꯩꯁꯨ ꯍꯗ ꯁꯃꯔ ꯚꯦꯀꯦꯁꯟ ꯀꯥꯕꯒ ꯏꯁꯄꯣꯠꯇꯣ ꯍꯧꯗꯣꯔꯃꯤꯅ ꯇꯧꯅꯉꯥꯏ ꯇꯧꯁꯤꯒꯤꯅꯤꯗ ꯍꯥꯟꯅ ꯃꯥꯡꯖꯧꯅꯅ ꯍꯥꯏꯔꯛꯄꯅꯤꯗ ꯅꯣꯏꯁꯨ ꯑꯗꯨꯝ ꯁꯤꯟꯅꯔꯣ ꯅꯣꯏ ꯑꯗꯣ ꯅꯪ ꯍꯧꯖꯤꯛꯀꯥꯟꯁꯤꯕꯨ ꯀꯩꯅꯣꯒ ꯀ꯭ꯂꯥꯁꯀ ꯑꯝꯇ ꯆꯠꯇꯕ꯭ꯔꯣ ꯍꯥꯏꯗꯤ ꯅꯪ ꯇꯨꯏꯁꯟ ꯅꯨꯡꯁꯟꯒ ꯆꯠꯇ꯭ꯔꯕꯣ
ꯇ꯭ꯌꯨꯁꯟꯁ‌ꯦ ꯆꯠꯂ‌ꯦ ꯍꯥꯟꯅꯗꯤ ꯇꯨꯏꯁꯟ ꯑꯅꯤ ꯇꯧꯔꯝꯃ‌ꯦꯕꯀ‌ꯣ ꯍꯧꯖꯤꯛꯀꯥꯟꯗꯤ ꯅꯨꯡꯗꯥꯡ ꯋꯥꯏꯔꯝꯈꯛ ꯆꯠꯂꯦ ꯑꯌꯨꯛꯀꯤꯗꯨ ꯂꯣꯏꯁꯤꯟꯈ꯭ꯔꯦꯕ ꯍꯥꯏꯗꯤ ꯀꯦꯃꯤꯁꯇ꯭ꯔꯤ ꯇꯧꯕꯅꯦꯕ ꯑꯌꯨꯛꯇꯅ ꯀꯦꯃꯤꯁꯇ꯭ꯔꯤꯒꯤꯗꯤ ꯂꯣꯏꯈ꯭ꯔꯦ ꯍꯧꯖꯤꯛꯀꯥꯟ ꯅꯨꯡꯊꯤꯟꯗꯅ ꯕꯥꯏꯌꯣꯒꯤ ꯆꯠꯂꯤꯌꯦ ꯕꯥꯏꯌꯣꯒꯤꯁꯨ ꯑꯗꯨꯝ ꯅꯨꯡꯗꯤ ꯅꯨꯡꯉꯥꯏ ꯍꯥꯏꯗꯤ ꯑꯣꯖꯥꯗ ꯑꯩꯈꯣꯏ ꯁ꯭ꯀꯨꯜꯒꯤ ꯑꯣꯖꯥꯗꯣ ꯅꯨꯡꯕꯨꯗꯤ ꯅꯨꯡꯉꯥꯏꯔꯁꯨ ꯁ꯭ꯀꯨꯜꯗ ꯇꯥꯛꯄ ꯍꯥꯏꯁꯤꯅ ꯃꯌꯥꯝ ꯇꯥꯛꯂꯛꯄꯅꯤꯅ ꯃꯃꯨꯠ ꯇꯥꯕꯗꯣ ꯉꯝꯗꯦꯗꯅ ꯑꯗꯨ ꯇꯨꯏꯁꯟꯗꯗꯤ ꯅꯨꯡꯉꯥꯏꯔꯦ ꯅꯪꯗꯤ ꯀꯩꯀꯩ ꯁꯞꯖꯦꯛ ꯇꯨꯏꯁꯟ ꯆꯠꯂꯤꯒꯦ
ꯑꯩ ꯍꯧꯖꯤꯛ ꯀꯩꯅꯣꯗꯣ ꯍꯥꯏꯌꯔ ꯃꯦꯠꯁꯀ ꯑꯗꯨꯒ ꯀꯩꯅꯣꯒ ꯐꯤꯖꯤꯛꯁꯀ ꯆꯠꯂꯤꯌꯦ ꯑꯩꯗꯨ ꯃꯦꯠꯀ ꯐꯤꯖꯤꯛꯁꯀꯁꯦ ꯈꯔ ꯁꯣꯟꯕꯗꯨꯅ ꯑꯗꯨꯏ ꯇꯨꯋꯏꯁꯟ ꯆꯠꯇ꯭ꯔ ꯌꯥꯗ꯭ꯔꯕ ꯍꯣꯏ ꯅ ꯀꯦꯃꯦꯁꯇ꯭ꯔꯤꯒꯕꯨꯗꯤ ꯅꯨꯡꯉꯥꯏꯔꯕꯅꯤ ꯑꯗꯣ ꯌꯥꯗꯤ ꯌꯥꯕꯅꯦ ꯑꯇꯣꯞꯄ ꯁꯕꯖꯦꯛꯁꯨ ꯆꯠꯂꯤꯅꯦ ꯑꯣꯖꯥꯗꯣ ꯑꯣꯖꯥꯁꯨ ꯑꯩꯈꯣꯏ ꯊꯤꯐꯝꯝ ꯈꯪꯗꯦ ꯅꯪꯁꯨ ꯈꯔ ꯊꯤꯕꯤꯔꯣꯅꯦ ꯅꯣꯏ ꯆꯠꯂꯤꯜꯂꯤ ꯑꯣꯖꯥꯅ ꯅꯨꯡꯉꯥꯏꯕ꯭ꯔꯥ ꯅꯨꯡꯉꯥꯏꯇꯕꯔꯥ ꯑꯩ ꯍꯪꯒꯦ ꯇꯧꯕꯅꯦ
ꯑꯩꯈꯣꯏ ꯆꯠꯂꯤꯗꯨꯗꯤ ꯅꯨꯡꯕꯨꯗꯤ ꯅꯨꯡꯉꯥꯏ ꯅꯣꯏ ꯀ꯭ꯂꯥꯁꯀꯤ ꯃꯤ ꯍꯥꯏꯗꯤ ꯅꯣꯏꯒ ꯇꯤꯟ ꯅꯣꯏꯒꯕꯨꯗꯤ ꯇꯤꯟꯅꯗ꯭ꯔꯦ ꯅꯣꯏ ꯀ꯭ꯂꯥꯁꯀꯤ ꯃꯤ ꯈꯔꯁꯨꯅꯦ
ꯑꯌꯨꯛꯇ ꯇꯧꯋꯦ ꯀꯥꯏꯅ ꯍꯥꯏꯒꯨꯝ ꯍꯥꯏꯕꯅꯦ ꯑꯗꯣ ꯍꯪꯕ ꯍꯪꯕꯤꯔꯛꯀꯦ ꯍꯥꯏꯗꯤ ꯃꯣꯏꯗꯣ ꯍꯧꯕ ꯀꯨꯏꯗ꯭ꯔꯤꯕꯅꯦ ꯊꯥ ꯄꯥꯗ꯭ꯔꯤꯕꯅꯦ ꯌꯥꯎꯕ ꯌꯥꯅꯤ ꯈꯣꯠꯅꯤ ꯃꯣꯏ ꯁꯤꯂꯦꯕꯁꯇꯨ ꯀꯩꯅꯣ ꯇꯧꯗ꯭ꯔꯦ ꯍꯥꯏꯔꯗꯤ ꯅꯪ ꯑꯗꯨꯝ ꯌꯥꯎꯁꯤꯜꯂꯁꯨ ꯌꯥꯏꯗꯅ ꯑꯩ ꯍꯌꯦꯡ ꯆꯠꯄ ꯆꯠꯄ ꯀꯥꯟꯗꯣ ꯑꯗꯨꯗ ꯍꯪꯕꯤꯔꯛꯑꯒꯦ ꯉꯁꯤꯒꯤꯗꯤ ꯆꯠꯂꯔꯣꯏꯕ ꯑꯩꯗꯣ ꯑꯗꯨꯅ ꯅꯪꯁꯨ ꯍꯧꯖꯤꯛꯀꯤ ꯑꯣꯖꯥꯗꯣ ꯑꯗꯨꯝ ꯅꯨꯡꯉꯥꯏ ꯍꯥꯏꯇꯥꯔꯦ ꯍꯥꯏꯗꯤ ꯐꯖꯅ ꯈꯪꯗ ꯈꯣꯠꯇ ꯃꯤ ꯃꯌꯥꯝ ꯇꯧꯕ ꯅꯠꯇꯦꯕ ꯃꯥꯒꯤ ꯃꯤ ꯃꯌꯥꯝ ꯊꯧꯕ ꯍꯥꯏꯁꯤꯗꯤ ꯑꯩꯈꯣꯏꯁꯨ ꯍꯪꯕ ꯈꯣꯠꯄꯗꯣ ꯈꯪꯗꯕ ꯌꯥꯎꯔꯀꯥꯟꯗ ꯍꯪꯒꯣꯏꯕ ꯌꯥꯎꯋꯤꯗꯅ ꯍꯥꯏꯗꯤ ꯏꯀꯥꯏꯕ ꯍꯥꯏꯗꯣꯏꯔꯥ ꯑꯗꯨꯃꯥꯏꯅ ꯌꯥꯎꯋꯦ ꯑꯗꯨ ꯃꯤ ꯌꯥꯝꯗꯅ ꯐꯖꯅ ꯇꯧꯕꯗꯨꯅ ꯍꯥꯏꯗꯤ ꯑꯗꯨꯝ ꯐꯖ ꯐꯖꯅ ꯃꯃꯨꯠ ꯇꯥꯅ ꯆꯠꯂꯤꯅ ꯍꯥꯏꯇꯥꯔꯦ ꯑꯗꯨꯃꯥꯏꯅ ꯇꯧꯋꯤ ꯅꯨꯡꯕꯨꯗꯤ ꯅꯨꯡꯉꯥꯏ ꯑꯗꯨ ꯅꯪꯁꯨ ꯇꯝꯃꯣ ꯑꯗꯨ ꯑꯣꯖꯥꯗꯨꯗ
ꯎꯝ ꯁ꯭ꯀꯨꯜꯒꯤ ꯑꯣꯖꯥ ꯇꯝꯕꯕꯨꯗꯤ ꯅꯨꯡꯗꯤ ꯅꯨꯡꯉꯥꯏ ꯑꯗꯣ ꯃꯣꯏ ꯀ꯭ꯂꯥꯁꯇꯗꯤ ꯈꯔ ꯈꯦꯠꯅꯩꯗꯅ ꯇꯝꯕꯗꯣ ꯑꯗꯒꯤ ꯀ꯭ꯂꯥꯁ ꯀꯃꯥꯏꯅ ꯇꯧꯔꯝꯗꯣꯏꯔꯥ ꯈꯟꯕ ꯑꯩꯈꯣꯏ ꯑꯣꯖꯥꯗꯣ ꯇꯟꯗꯤ ꯇꯟꯕ ꯑꯗꯩ ꯑꯇꯣꯞꯄꯗ ꯅꯣꯏ ꯑꯇꯣꯞꯄ ꯑꯇꯣꯞꯄ ꯁ꯭ꯀꯨꯜ ꯑꯣꯖꯥꯗ ꯇꯝꯕ꯭ꯔꯅ ꯍꯪꯒꯦ ꯇꯧꯔꯝꯕꯅꯦ ꯑꯗꯨꯁꯨ ꯑꯇꯣꯞꯄ ꯁ꯭ꯀꯨꯜ ꯑꯣꯖꯥ ꯇꯝꯕ ꯃꯤ ꯌꯥꯎꯅꯕ꯭ꯔꯣ
ꯑꯩ ꯇꯝꯃꯤꯗꯣ ꯑꯩꯈꯣꯏ ꯁ꯭ꯀꯨꯜꯒꯤ ꯑꯣꯖꯥ ꯅꯠꯇꯦ
ꯑꯣ ꯑꯇꯣꯞꯄꯒꯤ
ꯍꯣꯏ ꯑꯇꯣꯞꯄꯒꯤꯗꯨꯅ ꯅꯨꯡꯉꯥꯏꯑꯕ ꯍꯥꯏꯗꯤ ꯈꯦꯠꯅꯕꯗꯣ ꯈꯪꯉꯦꯕ ꯁ꯭ꯀꯨꯜꯒꯤ ꯑꯣꯖꯥꯗꯨꯗꯤ ꯑꯩꯈꯣꯏꯕꯨ ꯀ꯭ꯂꯥꯁꯀꯤꯗꯨ ꯅꯨꯡꯉꯥꯏꯔꯁꯨ ꯀꯩꯁꯨ ꯃꯥꯅ ꯇꯥꯛꯄꯗꯣ ꯑꯩꯗꯤ ꯅꯨꯡꯉꯥꯏꯇꯦ ꯂꯧꯖꯤꯟꯐꯝ ꯈꯪꯗꯦꯕ ꯑꯗꯨꯒꯤꯅꯦ ꯑꯩꯅ ꯑꯦꯛꯁꯇ꯭ꯔꯥ ꯇꯣꯡꯉꯥꯅ ꯃꯄꯥꯟꯒꯤ ꯑꯣꯖꯥꯗ ꯆꯜꯂꯤꯠꯂꯤ ꯑꯗꯣ ꯑꯩꯈꯣꯏ ꯀ꯭ꯂꯥꯁꯀꯤ ꯏꯃꯥꯟꯅꯕꯤꯗꯤ ꯑꯗꯨꯝ ꯍꯧꯖꯤꯛꯀꯤ ꯑꯩꯈꯣꯏ ꯀ꯭ꯂꯥꯁ ꯁ꯭ꯀꯨꯜꯗ ꯀꯥꯥꯛꯄꯗꯣ ꯑꯗꯨꯗ ꯇꯝꯕ ꯆꯠꯄꯁꯨ ꯌꯥꯎꯋꯦ ꯑꯗꯨ ꯃꯣꯏꯅꯗꯤ ꯅꯨꯡꯉꯥꯏ ꯍꯥꯏ ꯑꯗꯣ ꯑꯩꯒ ꯆꯥꯟꯅ
ꯍꯜꯂꯣ
ꯇꯥꯏꯌꯦ ꯇꯥꯏꯌꯦ
ꯑꯣ ꯑꯩ ꯅꯣꯏ ꯐꯣꯟ ꯇꯠꯈꯤꯕ ꯃꯥꯜꯂꯣꯕ ꯇꯨꯃꯤꯟꯅ ꯂꯩꯈꯤꯕ ꯑꯗꯨꯏꯅꯤꯗ ꯑꯣ ꯐꯔꯦ ꯑꯗꯣ ꯃꯣꯏ ꯑꯩꯁꯨ ꯐꯪꯒꯦ ꯇꯧꯔꯝꯕꯅꯦ ꯑꯗꯨꯒ ꯑꯩꯈꯣꯏ ꯍꯟꯅꯃꯨꯛꯀꯤ ꯃꯈꯣꯏꯒꯤ ꯑꯉꯥꯡ ꯃꯈꯩꯗꯣ ꯍꯥꯏꯗꯤ ꯑꯅꯧꯕ ꯌꯥꯎꯔꯛꯄ ꯑꯉꯥ ꯃꯈꯩꯗꯣ ꯍꯥꯏꯗꯤ ꯑꯉꯥꯡ ꯅꯣꯏꯒꯤ ꯕꯦꯁ ꯃꯈꯥꯒꯤ ꯑꯉꯥꯡ ꯃꯈꯩ ꯂꯩꯗꯅ
ꯑꯣ ꯌꯥꯎꯋꯦ ꯍꯟꯗꯛ ꯆꯪꯉꯛꯄ ꯑꯉꯥꯡ ꯃꯆꯥꯉꯩꯗꯨ ꯅꯠꯇ꯭ꯔꯣ
ꯑꯉꯥꯡ ꯃꯈꯩ ꯑꯗꯨ ꯃꯣꯏꯁꯨ ꯈꯔ ꯍꯥꯡ ꯀꯩꯅꯣ ꯇꯧꯅꯦ ꯅꯣꯏꯅ ꯈꯔ ꯍꯥꯏꯕꯤꯔꯣꯅꯦ ꯑꯔꯤꯃꯣꯏꯗꯨ ꯀꯩ ꯀꯔꯤ ꯀꯔꯤ ꯀꯩ ꯀꯩ ꯀꯦꯇꯦꯒꯣꯔꯤꯗ ꯀꯔꯤ ꯀꯔꯤ ꯍꯩꯅꯕꯅꯣ ꯀꯩ ꯀꯩ ꯁꯥꯟꯅꯕ ꯄꯥꯝꯕꯅꯣ ꯃꯣꯏ ꯏꯁꯄꯣꯔꯠꯀꯤꯗ ꯀꯔꯤ ꯀꯔꯤ ꯍꯥꯏꯗꯤ ꯃꯣꯏ ꯃꯁꯥꯅ ꯍꯩꯖꯕ ꯂꯩꯗꯅ ꯑꯗꯨ ꯄꯥꯝꯕ ꯃꯈꯩꯗꯨꯁꯨ ꯍꯪꯉꯣꯅꯦ ꯃꯣꯏ ꯐꯨꯠꯕꯣꯜ ꯁꯥꯟꯅ ꯄꯥꯝꯕꯅ ꯐꯨꯠꯕꯣꯜ ꯁꯥꯟꯅꯕ ꯑꯗꯒꯤ ꯃꯣꯏ ꯃꯈꯜ ꯃꯈꯜ ꯁꯥꯟꯅꯕ ꯕꯥꯁꯀꯦꯠ ꯕꯣꯜ ꯑꯣꯏꯒꯦꯔ ꯕꯦꯠꯃꯤꯇꯟ ꯑꯣꯏꯒꯦꯔꯥ ꯃꯣꯏ ꯁꯥꯟꯅꯕ ꯄꯥꯝꯕ ꯃꯈꯩꯗꯣ ꯀꯩ ꯀꯩꯥ ꯁꯥꯟꯅꯕ ꯄꯝꯕꯅꯣꯗꯣ ꯍꯪꯉꯛꯑꯣꯅꯦ ꯅꯣꯏ ꯅꯨꯄꯤꯒꯤ ꯃꯈꯩꯒꯤꯅ ꯅꯪ ꯁꯤꯜꯅꯉꯥꯏ ꯇꯧꯔꯣꯅꯦ ꯑꯈꯣꯏꯒꯤ ꯑꯈꯣꯏ ꯕꯦꯁꯀꯤ ꯃꯣꯏ ꯃꯈꯩꯗꯁꯨ ꯍꯥꯏꯕꯅꯦ ꯃꯣꯏ ꯅꯨꯄꯤ ꯃꯈꯩꯗꯁꯨ ꯍꯥꯏꯕꯅꯦ ꯃꯣꯏꯗꯨ ꯈꯔ ꯌꯥꯝ ꯇꯟꯕꯩ ꯃꯑꯣꯡ ꯇꯧꯕ ꯑꯗꯩ ꯅꯣꯏ ꯅꯣꯏ ꯈꯔ ꯀꯩꯅꯣ ꯇꯧꯋꯤꯗꯅ ꯑꯈꯣꯏꯒ ꯋꯥꯔꯤ ꯋꯥꯇꯏ ꯇꯧꯕꯗꯨꯁꯨ ꯅꯨꯡꯉꯥꯏꯗꯅ ꯑꯗꯨ ꯅꯣꯏꯅ ꯇꯧꯔꯣ ꯍꯥꯏꯕꯅꯤꯗ ꯅꯣꯏꯅ ꯅꯆꯤꯟ ꯈꯔ ꯌꯥꯡꯕ ꯑꯣꯏꯕꯅꯤꯅ ꯅꯣꯏꯅ ꯇꯧꯔꯒꯤ ꯍꯦꯛ ꯍꯥꯏꯒꯦ ꯇꯧꯕꯅꯤꯗ
ꯍꯣꯏ ꯑꯗꯣ ꯈꯣꯏ ꯏꯟꯗꯣꯔ ꯒꯦꯝꯒꯨꯝꯕꯗꯗꯤ ꯍꯥꯟꯅ ꯍꯧꯗꯕ ꯌꯥꯔꯣꯏ ꯑꯥꯎꯠꯗꯣꯔ ꯍꯥꯏꯗꯤ ꯃꯄꯥꯟꯗ ꯇꯧꯗꯧꯕ ꯐꯨꯠꯕꯣꯜꯒꯨꯝꯕꯗꯨꯗꯤ ꯀꯣꯟꯅ ꯇꯞꯅ ꯇꯧꯋꯤꯗꯅ ꯑꯗꯣ ꯍꯥꯏꯗꯤ ꯕꯦꯠꯃꯤꯟꯇꯟꯒꯨꯝꯕꯗꯣ ꯍꯧꯖꯤꯛꯇꯒꯤ ꯑꯗꯨꯝ ꯌꯥꯎꯗꯧꯕ ꯃꯤꯃꯩꯗꯣ ꯑꯩꯅ ꯍꯪꯕꯗ ꯑꯗꯨꯝ ꯃꯤꯡ ꯄꯥꯟꯖꯤꯟꯕ ꯍꯧꯔꯒꯦ ꯕꯦꯠꯃꯤꯇꯟꯒꯨꯝꯕ ꯆꯦꯔꯁ ꯁꯨꯝꯕꯗꯨꯗꯤ ꯍꯥꯟꯅ ꯍꯧꯗꯕ ꯌꯥꯔꯣꯏꯕ ꯑꯗꯨꯏꯁꯤꯡꯗꯨꯗꯤ ꯍꯥꯟꯅ ꯃꯐꯝꯕꯨ ꯑꯣꯏꯔꯣ ꯑꯗꯨꯁꯨ ꯀꯣꯜ ꯁ꯭ꯀꯨꯜ ꯀꯥꯔꯛꯄꯒ ꯍꯥꯟꯅ ꯃꯐꯝ ꯀꯩꯀꯩꯗ ꯂꯣꯏꯖꯤꯟꯅꯕ ꯑꯈꯣꯏꯒꯤ ꯕꯦꯠꯃꯤꯟꯇꯟꯒꯤ ꯕꯦꯠ ꯀꯥꯗꯣ ꯌꯥꯝ ꯐꯠꯇ꯭ꯔꯕꯅꯦ ꯑꯗꯨ ꯑꯗꯨꯝ ꯑꯣꯖꯥꯗꯅꯦ ꯍꯥꯟꯅ ꯂꯩꯌꯨ ꯍꯥꯏꯗꯕ ꯌꯥꯔ ꯃꯃꯥꯡ ꯁꯥꯟꯅꯔꯤꯅꯤꯒ ꯇꯧꯔꯤꯗꯣ ꯑꯩꯁꯨ ꯁꯥꯟꯅꯕ ꯌꯥꯎꯋꯦꯕꯀꯣ ꯃꯃꯥꯡꯗꯣ ꯕꯦꯠꯇꯨ ꯅꯨꯡꯉꯥꯏꯇꯦ ꯍꯥꯏꯕ ꯃꯔꯤꯒꯇꯨ ꯏꯇꯥꯠ ꯇꯥꯠꯂꯒ ꯑꯗꯨꯅꯅꯦ ꯑꯅꯧꯕ ꯁꯤꯟꯅꯕ ꯍꯥꯏꯍꯧꯔꯖꯦ ꯍꯥꯟꯗꯛ ꯍꯥꯏꯗꯤ ꯄꯩꯁꯥ ꯈꯔ ꯀꯣꯂꯦꯖꯀꯤ ꯃꯣꯏ ꯍꯥꯏꯗꯤ
ꯁ꯭ꯀꯨꯜꯒꯤ ꯏꯁꯄꯣꯔꯠꯇ ꯃꯣꯏ ꯄꯩꯁꯥ ꯀꯥꯏꯗꯅꯤ ꯀꯥꯏꯅ ꯃꯣꯏꯅ ꯃꯤꯇꯤꯡꯗ ꯍꯥꯏꯒꯤꯕꯅꯦꯕꯀꯣ ꯑꯗꯨꯅ ꯑꯗꯨ ꯀꯥꯏꯗꯅꯤ ꯍꯥꯏꯔꯤꯀꯥꯟꯗ ꯑꯅꯧꯕ ꯈꯔ ꯁꯤꯜꯂꯧꯅꯕ ꯇꯧꯔꯁꯦ
ꯇꯧꯁꯤ ꯇꯧꯁꯤ ꯑꯗꯣ ꯃꯣꯏ ꯑꯗꯨ ꯗ꯭ꯔꯦꯁꯁꯨ ꯑꯈꯣꯏꯒꯤ ꯁꯨꯗꯕꯅꯦꯕ ꯁꯥꯟꯅꯕꯒꯤ ꯇꯣꯉꯥꯟ ꯇꯣꯉꯥꯟꯕ ꯍꯥꯎꯁꯀꯤ ꯑꯗꯨꯒ ꯑꯈꯣꯏꯅ ꯈꯜꯂꯝꯃꯤꯁꯤꯅ ꯑꯈꯣꯏ ꯁꯥꯇ꯭ꯔ ꯃꯈꯩꯗꯒꯤ ꯄꯩꯁꯥ ꯈꯔ ꯈꯔ ꯈꯥꯏꯖꯤꯟꯅꯔꯒ ꯏꯁꯥ ꯏꯁꯥꯒꯤ ꯍꯥꯏꯗꯤ ꯍꯥꯎꯁ ꯍꯥꯎꯁꯀꯤ ꯗ꯭ꯔꯦꯁ ꯂꯩꯅꯕ ꯇꯧꯁꯦꯅ ꯇꯧꯕꯅꯤꯗ ꯏꯁꯄꯣꯔꯠꯀꯤꯗꯅꯤꯀꯣ ꯑꯈꯣꯏ ꯑꯈꯣꯏ ꯀꯩꯅꯣꯒꯤ ꯗ꯭ꯔꯦꯁꯁꯨ ꯂꯩꯗ ꯅꯠꯇꯕꯤꯗ ꯏꯁꯄꯣꯔꯠꯀꯤ ꯗ꯭ꯔꯦꯁ ꯑꯣꯏꯅꯀꯣ ꯑꯈꯣꯏꯒꯤ ꯀꯂꯔꯒꯤ ꯗ꯭ꯔꯦꯁꯇꯨ ꯂꯩꯁꯤꯔ ꯇꯧꯕꯅꯤꯗ ꯑꯗꯨꯒꯤ ꯑꯗꯨꯒꯤꯁꯥ ꯈꯤꯇꯪꯁꯨ ꯈꯥꯏꯅꯁꯤꯔ ꯈꯟꯕꯅꯤ ꯅꯣꯏꯁꯨ ꯅꯣꯏꯁꯨ ꯀꯔꯤ ꯀꯔꯤ ꯃꯣꯠ ꯂꯩꯒꯦꯗꯣ ꯐꯣꯡꯇꯣꯛꯂꯛꯑꯣ ꯑꯗꯨꯝ ꯄꯩꯁꯥ ꯀꯌꯥꯝ ꯈꯥꯏꯖꯤꯟ ꯌꯥꯒꯦ ꯀꯃꯥꯏꯅ ꯇꯧꯁꯤꯒꯦꯗꯣ ꯍꯥꯏꯅ ꯍꯥꯏꯅꯁꯦꯕ ꯑꯗꯣ ꯍꯌꯦꯡ ꯇꯧꯗꯧꯅꯤꯅꯀꯣ ꯍꯧꯖꯤꯛꯇꯩ ꯍꯧꯅ ꯈꯔ ꯍꯥꯏꯅꯍꯧꯗ꯭ꯔꯗꯤ ꯍꯌꯦꯡ ꯀꯣꯟꯅꯗ ꯀꯩꯅꯣ ꯇꯧꯅꯦꯕ ꯊꯕꯛꯇꯨ ꯀꯩꯅꯣ ꯈꯨꯠꯅꯧꯅꯅꯦꯕ ꯑꯗꯨꯅ ꯅꯣꯏꯁꯨ ꯈꯔ ꯍꯥꯏꯔꯛꯑꯣꯅꯦ ꯀꯃꯥꯏ ꯀꯃꯥꯏꯟ ꯇꯧꯁꯤꯒꯦꯗꯣ
ꯌꯥꯏ ꯅꯛꯁꯤꯜꯂꯀꯥꯟꯗ ꯇꯧꯕ ꯍꯥꯏꯁꯦ ꯍꯣꯕꯤ ꯍꯣꯕꯤ ꯇꯧꯋꯦ ꯑꯗꯨꯅ ꯐꯤꯔꯣꯜ ꯀꯩꯀꯥꯗꯣ ꯍꯥꯟꯅ ꯍꯥꯏ ꯍꯧꯕꯅ ꯐꯩ ꯇꯧꯁꯦꯅ ꯍꯥꯏꯇꯥꯔꯗꯤ ꯍꯥꯎꯁ ꯍꯥꯎꯁꯀꯤ ꯍꯥꯏꯗꯤ ꯏꯁꯄꯣꯔꯜꯠꯀꯤ ꯗ꯭ꯔꯦꯁꯇꯣ ꯍꯥꯏꯗꯤ ꯃꯅꯤꯡꯗ ꯃꯤꯡꯒꯥꯡ ꯊꯥꯕꯤꯗꯣ ꯑꯗꯨ ꯇꯧꯔꯁꯨ ꯌꯥꯏ ꯑꯗꯨꯃꯥꯏꯟ ꯇꯧꯔꯁꯨ ꯐꯨꯠꯕꯣꯜꯒ ꯁꯥꯟꯅꯕ ꯀꯥꯟꯅ ꯑꯗꯨꯝ ꯅꯨꯡꯉꯥꯏ ꯗꯅ ꯐꯖꯕꯅꯦꯕ ꯑꯗꯨ ꯃꯃꯤꯡ ꯊꯥꯕꯤꯗꯨꯕꯨ ꯑꯈꯣꯏ ꯁ꯭ꯋꯥꯏꯗꯕꯨ ꯂꯩꯔꯝꯒꯗ꯭ꯔꯣ ꯃꯤꯉꯥ ꯊꯥꯕꯝꯗꯨꯕꯨ
ꯃꯤꯡ ꯊꯥꯕꯝꯗꯤ ꯂꯩꯌꯦ ꯑꯈꯣꯏ ꯑꯈꯣꯏ ꯑꯗꯨꯝ ꯆꯦꯟꯕ ꯌꯥꯏꯌꯦꯕ ꯑꯍꯣꯡꯕ ꯂꯩ ꯑꯇꯥꯡꯕ ꯂꯩꯌꯦꯕ ꯑꯗꯨ ꯄꯩꯁꯥꯗꯣ ꯀꯌꯥ ꯂꯩꯅꯕ ꯃꯇꯨꯡ ꯏꯟꯅ ꯍꯥꯏꯗꯤ ꯁꯥꯇ꯭ꯔꯗꯁꯨ ꯑꯈꯣꯏ ꯁꯥꯇ꯭ꯔꯅꯤ ꯄꯩꯁꯥꯁꯨ ꯊꯣꯛꯄ ꯅꯠꯇꯝꯅꯤꯅ ꯄꯩꯁꯥꯗꯨ ꯀꯌꯥꯃꯨꯛ ꯈꯥꯏꯖꯤꯟꯕ ꯉꯝꯒꯗꯣꯅꯣꯗꯣ ꯌꯦꯡꯉꯥꯒꯦꯕ ꯑꯣꯖꯥ ꯃꯈꯩꯗꯁꯨ ꯑꯣꯖꯥꯗꯁꯨ ꯃꯣꯏ ꯄꯩꯁꯥ ꯈꯔ ꯀꯩꯅꯣ ꯇꯧꯍꯟꯒꯦ ꯑꯈꯣꯏ ꯍꯥꯎꯁꯀꯤ ꯑꯣꯖꯥ ꯂꯩꯗꯅ ꯃꯣꯏꯅꯁꯨ ꯄꯩꯁꯥ ꯄꯤꯅꯦꯒ ꯍꯥꯏꯕꯅꯦꯕ ꯈꯔ ꯈꯔ ꯍꯥꯞꯄꯤꯒꯦ ꯈꯣꯠꯄꯤꯒꯦꯗꯤ ꯍꯥꯏꯌꯦꯕ ꯃꯣꯏ ꯍꯥꯞꯄꯤꯔꯒ ꯑꯈꯣꯏꯗꯁꯨ ꯑꯈꯣꯏ ꯁꯥꯇ꯭ꯔ ꯃꯈꯩꯗꯁꯨ ꯈꯔ ꯀꯩꯅꯣ ꯀꯟꯇ꯭ꯔꯤꯕ꯭ꯌꯨꯠ ꯇꯧꯔꯒ ꯇꯧꯁꯤꯔ ꯇꯧꯕꯅꯦꯗ ꯅꯣꯏ ꯅꯣꯏꯒꯤ ꯅꯣꯏ ꯀꯩꯅꯣꯁꯨ ꯍꯥꯏ ꯅꯨꯄꯥꯒ ꯅꯨꯄꯤꯒꯗꯤ ꯗ꯭ꯔꯦꯁꯇꯨꯁꯨ ꯍꯥꯏꯗꯤ ꯈꯤꯇꯪꯗꯤ ꯈꯦꯠꯅꯕꯗꯨꯕꯨ ꯃꯥꯟꯗꯤ ꯃꯥꯜꯂꯦꯕ ꯑꯗꯣ ꯌꯥꯝꯗꯤ ꯃꯆꯨꯕꯨꯗꯤ ꯃꯥꯟꯅꯔꯁꯨꯀꯣ ꯂꯩꯗꯅ ꯃꯣꯏ ꯈꯔ ꯗꯤꯖꯥꯏꯟꯗꯤ ꯈꯔ ꯈꯦꯠꯅꯔꯛꯀꯅꯤꯗꯅ ꯑꯗ ꯅꯣꯏ ꯅꯨꯄꯤꯁꯤꯅ ꯀꯌꯥ ꯀꯧꯁꯤꯒꯦ ꯅꯨꯄꯥꯒꯤꯅ ꯀꯃꯥꯏꯅ ꯇꯧꯁꯤꯒꯦꯗꯣ ꯑꯗꯨ ꯃꯥꯟꯅꯅ ꯁꯤꯟꯁꯤ ꯍꯥꯏꯕ ꯅꯠꯇꯅ ꯀꯃꯥꯏ ꯇꯧꯁꯤꯒꯦ ꯅꯣꯏꯁꯨ ꯍꯥꯏꯔꯛꯑꯣ ꯑꯗꯨꯝ ꯃꯥꯟꯅ ꯁꯤꯟꯕꯅꯗꯤ ꯐꯗꯤ ꯐꯔꯦ ꯍꯥꯏꯗꯤ ꯑꯗꯣ ꯃꯤ ꯈꯔꯅ ꯑꯃꯨꯛ ꯃꯥꯟꯅꯗꯅ ꯁꯤꯟꯁꯤꯁꯨ ꯍꯥꯏꯌꯦꯕ
ꯃꯥꯟꯅꯕ ꯍꯥꯏꯁꯤ ꯅꯪ ꯍꯥꯏꯔꯤꯁꯤ ꯗꯤꯖꯥꯏꯟꯔ ꯃꯆꯨꯔ ꯀꯔꯤꯅꯣꯕ
ꯑꯦ ꯗꯤꯖꯥꯏꯟ ꯗꯤꯖꯥꯏꯟ ꯈꯦꯠꯅꯕꯩ ꯋꯥꯅꯤ ꯃꯆꯨꯗꯤ ꯃꯥꯟꯅꯗꯣꯏꯅꯤ ꯑꯩꯈꯣꯏ ꯍꯥꯎꯁꯀꯤ ꯃꯆꯨ ꯃꯥꯟꯅꯗ ꯌꯥꯗꯕꯅꯤꯅ ꯃꯆꯨꯗꯤ ꯃꯥꯟꯅꯅꯤꯌꯦ ꯃꯣꯏ ꯗꯤꯖꯥꯏꯟ ꯂꯩꯗꯅ ꯃꯣꯏ ꯀ꯭ꯂꯕ ꯀꯩꯅꯣꯝ ꯗ꯭ꯔꯦꯁ ꯑꯃ ꯂꯩꯕ ꯃꯇꯝꯗ ꯍꯥꯏꯗꯤ ꯗ꯭ꯔꯦꯁꯇꯨꯁꯨ ꯑꯩꯈꯣꯏꯒꯤ ꯑꯥ ꯀꯩꯅꯣꯒꯤ ꯐꯨꯠꯕꯣꯜꯒꯤ ꯑꯣꯏꯔꯅ ꯐꯨꯠꯕꯣꯜꯒꯤ ꯇꯣꯉꯥꯟꯅ ꯂꯩꯕ ꯅꯠꯇꯕ ꯑꯩꯈꯣꯏꯅ ꯄꯥꯝꯃꯤꯅ ꯄꯨꯂꯞ ꯄꯨꯟꯅ ꯂꯩꯕꯗꯣ ꯄꯥꯝꯕ ꯑꯗꯣ ꯃꯣꯏꯅꯗꯤ ꯑꯃꯨꯛ ꯇꯣꯉꯥꯟ ꯇꯣꯉꯥꯟꯅ ꯑꯃ ꯁ꯭ꯄꯣꯔꯠꯀꯤ ꯇꯣꯉꯥꯟ ꯇꯣꯉꯥꯟ ꯂꯩꯖꯒꯦ ꯑꯃꯁꯨ ꯍꯥꯏꯕꯁꯨ ꯌꯥꯎꯋꯦꯕ ꯑꯗꯨꯒꯤꯅꯤꯗ
ꯄꯨꯟꯅ ꯂꯩꯕꯗꯨꯅ ꯐꯖꯅꯤꯗ ꯍꯥꯏꯗꯤ ꯑꯩꯈꯣꯏ ꯁ꯭ꯇꯨꯗꯦꯟꯅꯤꯅꯀꯣ ꯄꯨꯜꯂꯞ ꯃꯥꯟꯅꯕꯗꯨꯅ ꯐꯖꯩꯗꯅ ꯃꯥꯟꯅꯅ ꯇꯧꯁꯤꯗ ꯑꯗꯨꯝ ꯅꯣꯏ ꯁꯦꯅꯤꯌꯥꯔꯈꯩꯅ ꯍꯥꯏꯌꯣ ꯃꯥꯟꯅꯅ ꯇꯧꯁꯤ ꯈꯣꯠꯁꯦꯅ ꯍꯥꯏꯔꯗꯤ ꯃꯣꯏ ꯑꯉꯥꯡꯁꯤꯡꯁꯨ ꯌꯥꯖꯔ ꯃꯣꯏꯅꯗꯤ ꯃꯥꯟꯅꯗꯅꯒ ꯐꯖꯕꯗꯣ ꯄꯥꯝꯃꯤ ꯑꯣꯏꯔꯝꯅꯤ ꯃꯥꯟꯅꯕꯗꯨꯅ ꯐꯩ ꯍꯥꯏꯗꯤ ꯑꯗꯨꯏꯗꯨꯗ ꯗꯤꯖꯥꯏꯟ ꯀꯩ ꯀꯩ ꯀꯔꯥ ꯀꯩꯁꯨ ꯑꯍꯦꯟꯕ ꯌꯥꯎꯔꯤꯉꯥꯏ ꯂꯩꯇꯦꯗꯅ ꯁ꯭ꯄꯣꯔꯠꯀꯤ ꯗ꯭ꯔꯦꯁ ꯍꯥꯏꯁꯤꯅꯕꯨ ꯑꯗꯨꯅ ꯄꯨꯂꯞ ꯃꯥꯟꯅꯅ ꯇꯧꯕꯗꯨ ꯄꯥꯝꯃꯦ ꯑꯩ ꯋꯥꯈꯜꯗ
ꯍꯣꯏ ꯍꯣꯏ ꯑꯗꯨ ꯅꯣꯏ ꯍꯌꯦꯡ ꯁꯤꯒꯤ ꯍꯌꯦꯡ ꯁ꯭ꯀꯨꯜ ꯀꯥꯔꯛꯄꯒꯁꯨ ꯑꯗꯨꯝ ꯀꯩꯅꯣ ꯄ꯭ꯔꯦꯛꯇꯤꯁ ꯇꯧꯅꯉꯥꯏ ꯇꯧꯔꯁꯦ ꯅꯪ ꯍꯥꯟꯅ ꯀꯩꯀꯩ ꯁꯥꯟꯅꯔꯛꯏꯗꯨ ꯅꯣꯏꯁꯨ ꯃꯣꯏꯈꯩꯗꯣ ꯍꯥꯏꯅꯔꯛꯑꯣ ꯍꯧꯖꯤꯛ ꯅꯣꯏ ꯅꯪ ꯁꯥꯏꯀꯜ ꯂꯩꯕ ꯅꯠꯇ꯭ꯔꯣ
ꯂꯩꯌꯦ ꯂꯩꯌꯦ ꯁꯥꯏꯀꯜꯕꯨꯗꯤ ꯀꯩ ꯂꯥꯛꯑꯣ ꯍꯥꯏꯔꯣ
ꯑꯗꯨꯏ ꯁꯥꯏꯀꯜꯗꯣ ꯃꯣꯏ ꯁꯥꯏꯀꯜꯒꯤ ꯀꯩꯅꯣꯁꯨ ꯑꯩꯈꯣꯏ ꯔꯦꯁꯤꯡ ꯌꯥꯎꯅꯤ ꯍꯥꯏꯕꯅꯦꯕ ꯍꯟꯗꯛꯁꯤ ꯑꯅꯧꯕ ꯍꯥꯞ ꯄꯛꯀꯅꯤ ꯍꯥꯏꯕꯅꯦꯕ ꯑꯗꯨꯒꯤ ꯁꯥꯏꯀꯜꯒꯤꯁꯨ ꯑꯃꯨꯛ ꯄ꯭ꯔꯦꯛꯇꯤꯁ ꯈꯔ ꯇꯧ ꯁꯥꯏꯀꯜ ꯍꯥꯏꯁꯤꯗꯤ ꯑꯩꯈꯣꯏꯗꯤ ꯑꯩꯈꯣꯏꯗꯤ ꯑꯗꯨꯝ ꯁ꯭ꯀꯨꯜ ꯀꯥ ꯍꯧꯔꯛꯄꯗꯒꯤ ꯁꯥꯏꯀꯜ ꯑꯗꯨꯝ ꯊꯧꯋꯤꯗꯅ ꯅ ꯁꯥꯏꯀꯜꯒꯤꯁꯤꯁꯨ ꯈꯔ ꯍꯥꯏꯗꯤ ꯀꯔꯝꯃꯥꯏꯅ ꯊꯧꯔꯗꯤ ꯀꯃꯥꯏꯅ ꯊꯨꯅꯤ ꯍꯥꯏꯕꯗꯣ ꯇꯧꯁꯦ ꯁꯥꯏꯀꯜꯒꯤꯁꯨ ꯌꯥꯏꯗꯅ
ꯍꯣꯏ ꯂꯥꯛꯄꯗ ꯍꯥꯏꯅꯔꯁꯦ ꯑꯗꯨꯗꯤ ꯊꯝꯃꯒꯦ ꯑꯩꯁꯨ ꯊꯕꯛ ꯑꯝꯇ ꯆꯠꯂꯨꯈꯤꯒꯦ
ꯍꯣꯏ ꯍꯣꯏ ꯆꯠꯂꯨꯔꯣ ꯆꯠꯂꯨꯔꯣ ꯍꯣꯏ ꯍꯣꯏ ꯊꯝꯃꯦ ꯊꯝꯃꯦ